ꯇꯥꯕ꯭ꯔꯣ
ꯑꯧ ꯇꯥꯏꯌꯦ
ꯀꯩꯗꯧꯔꯤꯒꯦ
ꯀꯔꯤꯁꯨ ꯇꯧꯗꯦ ꯐꯝꯃꯤꯌꯦ
ꯅꯨꯡꯉꯥꯏꯔꯤꯕ꯭ꯔꯣ
ꯅꯨꯡꯉꯥꯏꯌꯦ
ꯑꯁ ꯅꯪ ꯈꯣꯟ ꯇꯥꯕꯁꯦ ꯅꯪ ꯈꯣꯟ ꯇꯥꯥꯕꯁꯦ ꯍꯔꯥꯎꯕꯅ ꯂꯣꯏꯔꯦꯗ ꯑꯩꯗꯤ
ꯑꯦ ꯑꯗꯨꯃꯥꯏꯅ ꯇꯧꯕꯔꯥ
ꯑꯗꯨꯃꯥꯏꯅ ꯇꯧꯋꯦ
ꯑꯁ ꯑꯩꯁꯦ ꯌꯥꯝ ꯍꯔꯥꯎꯋꯦꯍꯦ ꯀꯃꯥꯏ ꯀꯃꯥꯏ ꯇꯧꯔꯤꯒꯦ
ꯑꯩ ꯍꯤꯞꯄ ꯂꯩꯌꯦ ꯐꯃꯨꯡꯗ
ꯐꯩꯅꯦ
ꯍꯩ ꯆꯥꯛ ꯆꯥꯔꯕꯣ
ꯆꯥꯔꯦ
ꯀꯔꯤ ꯌꯦꯟꯁꯥꯡ ꯆꯥꯒꯦ
ꯑꯂꯨ ꯆꯥꯏꯌꯦ
ꯅꯣꯏ ꯃꯥꯥ ꯈꯣꯏꯗꯤ ꯂꯩꯕ꯭ꯔꯣ ꯅꯣꯏ ꯃꯥ ꯈꯣꯏꯗꯤ ꯀꯩꯗꯧꯔꯤꯒꯦ
ꯑ ꯇꯟ ꯁꯦꯝꯃꯤꯌꯦ ꯃꯣꯏꯗꯤ
ꯑꯁ ꯇꯤꯟ ꯌꯣꯠꯂꯦꯗ
ꯎꯝ
ꯑꯩ ꯆꯤꯀꯟ ꯊꯣꯡꯕ ꯆꯥꯏꯌꯦ ꯉꯁꯤ ꯌꯦꯟ ꯊꯣꯡꯕ
ꯑ ꯌꯥꯝ ꯍꯥꯎꯋꯤꯀꯣ ꯃꯤꯃꯆꯥꯗꯤ ꯑꯍꯥꯎ ꯑꯍꯥꯎꯕ ꯆꯥꯏ ꯀꯣ
ꯉꯁꯤ ꯈꯛꯇꯅꯦꯗ ꯅꯍꯥꯟꯗꯤ ꯗꯥꯜ ꯀꯩꯀꯩ ꯎꯝ ꯍꯋꯥꯏꯒꯨꯝꯕ ꯉꯥꯛꯇꯅꯦ
ꯁꯥꯕꯅ ꯂꯣꯏꯔꯦ ꯂꯩꯕ ꯉꯝꯗ꯭ꯔꯦ
ꯀꯩꯝ ꯆꯠꯂꯣꯏꯗ꯭ꯔꯣ ꯉꯁꯤꯗꯤ
ꯁꯠꯇꯦꯗ ꯑꯩꯒꯤ ꯃꯔꯨꯞꯁꯤꯡꯁꯨ ꯂꯩꯇꯦ
ꯅꯨꯡꯉꯥꯏꯕ꯭ꯔꯣ ꯌꯨꯝꯗ ꯂꯩꯕꯗꯣ
ꯌꯨꯝꯗ ꯂꯩꯕꯅ ꯍꯦꯟꯅ ꯅꯨꯡꯉꯥꯏꯔꯦ ꯅꯅꯦꯗ ꯂꯩꯕ ꯁꯨꯔꯨꯛꯇꯦ ꯅꯨꯅꯦꯗꯁꯨ ꯌꯥꯝ ꯁꯥꯏꯗꯅ
ꯎꯝ
ꯌꯨꯝꯗꯁꯨ ꯁꯥꯏ ꯍꯥꯏꯔꯁꯨ ꯈꯔꯗꯤ ꯐꯩꯌꯦꯕ
ꯎꯝ ꯎꯝ ꯀꯅꯥ ꯀꯅꯥ ꯇꯟ ꯁꯦꯝꯕꯅꯣꯅꯦ ꯒꯡ ꯄꯨꯟꯕ꯭ꯔꯣ
ꯎꯝ ꯃꯤ ꯌꯥꯃꯦ ꯍꯃꯈꯣꯏꯁꯨ ꯌꯥꯎꯋꯦ
ꯎꯝ
ꯆꯥꯔꯁꯦ ꯂꯥꯛꯑꯣ ꯅꯪꯁꯨ
ꯑꯩ ꯑꯩ ꯊꯥꯎ ꯆꯥꯕ ꯌꯥꯗꯦ ꯉꯁꯤꯁꯦ ꯅꯥꯗꯅ ꯑꯦ ꯊꯥꯎ ꯆꯥꯕ ꯌꯥꯗꯦ ꯍꯥꯏꯔꯦ ꯈꯔ ꯈ ꯌꯦꯟ ꯊꯣꯡꯕꯁꯥꯏ
ꯎ
ꯑ
ꯅꯪ ꯏꯟꯅꯕꯗ ꯃꯣꯂ ꯎꯗ꯭ꯔꯦꯗ
ꯍ ꯉꯔꯥꯡꯗꯣ ꯑꯁ ꯌꯥꯝ ꯋꯥꯕꯅ ꯌꯨꯡꯍꯟꯅꯤꯡꯗꯅ ꯑꯗꯨꯝ ꯂꯩꯕ
ꯎꯝ
ꯍꯟꯗꯣꯛꯄ ꯀꯥꯟꯗꯅ ꯑꯃꯨꯛ ꯕ
ꯍꯤꯗꯥꯛ ꯐꯖꯅ ꯆꯥꯎ
ꯗꯨꯇ ꯌꯦꯡꯨꯔꯦ ꯆꯥꯔꯦ ꯑꯗꯨꯒ ꯈꯔ ꯐꯔꯦ
ꯎꯝ ꯑꯁ ꯑꯩꯁꯨ ꯂꯧꯗ ꯆꯠꯄꯒꯤꯦꯀꯣ ꯑꯁ ꯈ꯭ꯋꯥꯡ ꯉꯥꯁꯦ ꯂꯣꯏꯔꯦ ꯅꯥꯕꯅ ꯆꯠꯐꯥꯎ ꯆꯠꯄ ꯉꯝꯗ꯭ꯔꯦ ꯍꯧꯖꯤꯛ
ꯈꯪꯉꯅꯦ ꯅꯪꯒꯤ ꯈꯨꯁꯨꯨꯎꯗꯣ
ꯉꯝꯗ꯭ꯔꯦꯕ
ꯅꯪꯒꯤ ꯈꯨꯠꯁꯨꯗꯨꯒꯗꯤ ꯅꯥꯕ ꯇꯥꯕꯅꯦ
ꯆꯍꯤ ꯑꯅꯤ ꯑꯍꯨꯝ ꯆꯠꯇ꯭ꯔꯒ ꯅꯍꯥꯟ ꯈꯛꯇ ꯆꯠꯄ ꯑꯗꯨꯒꯤ ꯁꯤꯒꯦ ꯇꯕꯨ ꯍꯦ
ꯑꯣ ꯑꯗꯨꯗ ꯂꯩꯗꯣ ꯆꯍꯤ ꯀꯌꯥ ꯁꯨꯔꯒꯦ ꯅꯪ
ꯆꯍꯤꯍ ꯆꯍꯤ ꯃꯔꯤ
ꯎꯝ
ꯑꯃꯨꯛꯁꯨ ꯂꯥꯛꯑꯣꯅ ꯀꯧꯔꯤꯌꯦ
ꯎ ꯆꯀꯗ ꯑꯣꯏꯔꯃ ꯎꯝ
ꯃꯣꯏ ꯑꯕꯨꯡ ꯄꯣꯁꯤꯟ ꯊꯥꯏꯗꯦ
ꯃꯥꯗꯤꯅꯅꯩꯗ
ꯃꯥꯗꯤ ꯌꯥꯎꯔꯤꯕꯣ ꯊꯕꯛꯇꯣ
ꯎꯝ ꯌꯥꯎꯔꯦꯌꯦ ꯊꯥ ꯑꯅꯤ ꯑꯍꯨꯝ ꯈꯛꯇꯒꯤꯅꯦ ꯍꯥꯏ ꯃꯥꯁꯨ
ꯎꯝ
ꯎꯝꯇ ꯍꯥꯏ
ꯎꯝ
ꯃꯥꯁꯨ ꯃꯥꯒꯤ ꯊꯕꯛꯇꯣ ꯇꯧꯅꯤꯡꯗ꯭ꯔꯦꯅ ꯍꯥꯏꯕꯅꯦꯕ ꯑꯗꯨ ꯃꯣꯏꯒꯤꯗꯣ ꯇ꯭ꯔꯦꯐꯇꯨ ꯂꯩꯗꯕ
ꯑꯣ
ꯑꯗꯨꯒꯤ ꯊꯥ ꯑꯃ ꯑꯅꯤꯗꯤ ꯁꯨꯕꯤꯔꯣꯑꯣꯅ ꯍꯥꯏꯕ ꯑꯗꯨꯒꯤ ꯃꯥꯁꯨ ꯅꯨꯡꯉꯥꯏꯇꯗꯅ ꯑꯃꯨꯛ ꯁꯨꯔꯕ
ꯎꯝ
ꯃꯣꯏꯒꯤꯁꯨ ꯗꯨꯀꯥꯟ ꯑꯃꯗꯤ ꯍꯥꯡꯒꯦꯅ ꯍꯥꯏꯕꯅꯤ
ꯃꯣꯏꯒꯤ
ꯑꯣ ꯏꯅꯦ ꯑꯩ ꯅꯍꯥꯟ ꯂꯩꯕ ꯏꯅꯦꯗꯣ
ꯎꯝ
ꯑꯗꯨ ꯃꯈꯣꯏꯒꯤ ꯃꯔꯨꯞ ꯂꯩꯌꯦꯕ ꯑꯗꯨ ꯃꯔꯨꯞ ꯃꯈꯣꯏꯒꯤ ꯃꯔꯨꯞꯇꯨꯒꯤ ꯗꯨꯀꯥꯟ ꯑꯃ ꯍꯥꯡꯉꯦꯅ ꯍꯥꯏꯕ ꯑꯗꯨꯗ ꯂꯩꯕ ꯂꯥꯛꯑꯣꯅ ꯑꯩꯉꯣꯟꯗ ꯐꯣꯟ ꯇꯧꯔꯛꯄ ꯀꯗ
ꯎꯝ
ꯑꯩꯅ ꯉꯝꯗ꯭ꯔꯦ ꯑꯃꯨꯛ ꯍꯥꯏꯔꯦ
ꯎꯝ
ꯃꯣꯏꯁꯨ ꯍꯥꯏꯔꯛꯑꯦ ꯅꯪ ꯉꯝꯕ ꯐꯥꯎꯗꯤ ꯑꯗꯨꯝ ꯁꯨꯔꯣ ꯉꯝꯗ꯭ꯔꯒꯅ ꯑꯃꯨꯛ ꯉꯝꯗꯕꯒꯤ ꯋꯥꯗꯣ ꯑꯃꯨꯛ ꯉꯥꯡꯅꯁꯦꯅ ꯍꯥꯏꯕ
ꯎꯝ
ꯑꯗꯨ ꯑꯩꯅ ꯇꯜꯂꯕ ꯑꯁꯤ ꯌꯨꯝꯗ ꯂꯩꯅꯤꯡꯉꯦꯕ
ꯎꯝ ꯂꯩꯊꯣꯛꯑꯣ ꯗꯟꯗꯤ ꯅꯠꯇꯦ
ꯉꯝꯗ꯭ꯔꯦꯕ ꯂꯧ ꯁꯨꯔꯒ ꯑꯗꯨꯝ ꯂꯩꯈ꯭ꯔꯒꯦ ꯑꯩꯗꯤ
ꯎꯝ ꯑꯗꯨꯅ ꯄꯤꯁ ꯐꯪꯕꯅꯦ
ꯋꯥꯏ ꯍꯥꯏꯇꯥꯔꯁꯨ ꯄꯤꯁ ꯐꯪꯕꯅꯦ ꯋꯥꯕꯗꯤ ꯇꯨꯝꯃ ꯀꯥꯟꯗ ꯑꯃꯨꯛ ꯍꯧꯒꯠꯂꯛ ꯀꯥꯟꯅ ꯐꯩꯗꯅ ꯑꯗꯨ ꯃꯣꯏ ꯃꯋꯥ ꯑꯃꯗ ꯅꯣꯏꯒꯤ ꯃꯄꯨꯒꯤ ꯃꯋꯥꯗꯣ ꯅꯨꯡꯁꯤꯅꯔꯤꯕ ꯑꯃ ꯅꯨꯄꯤꯗꯨꯒ
ꯎꯝ ꯃꯥꯁꯨ ꯗꯨꯀꯥꯟ ꯑꯃꯨꯛ ꯑꯃ ꯍꯥꯡꯉꯒ ꯂꯩꯔꯦ ꯑꯃꯨꯛ
ꯎꯝ
ꯐꯤ ꯁꯥꯔꯒ ꯀꯣ
ꯎꯝ
ꯂꯩ ꯂꯩ
ꯃꯆꯥꯗꯨꯗꯤ ꯀꯃꯥꯏꯅ ꯇꯧꯔꯦ
ꯃꯆꯥꯗꯤ ꯑꯗꯨ ꯎꯝ ꯂꯩꯗ ꯑꯗꯨꯝ ꯅꯨꯄꯥꯒꯤ ꯃꯅꯥꯛꯇ
ꯑꯝ
ꯁ꯭ꯀꯨꯜ ꯀꯥꯔꯒ ꯂꯩ
ꯎꯝ
ꯀ꯭ꯂꯥꯁ ꯇꯦꯟ ꯐꯥꯎꯗꯤ ꯂꯣꯏꯔꯒ ꯑꯇꯣꯞꯄꯗ ꯍꯣꯡꯒꯗꯕ ꯃꯥꯜꯂꯦ ꯍꯧꯖꯤꯛꯇꯤ ꯃꯥꯗꯤ ꯀ꯭ꯂꯥꯁ ꯅꯥꯏꯟ ꯑꯣꯏꯔꯔꯦꯕ ꯍꯣꯡꯗꯣꯛ ꯍꯣꯟꯖꯤꯟꯗꯣ ꯌꯥꯔꯔꯣꯏꯕ ꯑꯗꯨꯒꯤ
ꯍꯣꯔꯦꯟꯗꯤ ꯀꯩ ꯏꯟꯖꯥꯡ ꯆꯥꯗꯣꯏꯅꯣ
ꯈꯪꯗꯦ ꯀꯩ ꯌꯦꯟꯁꯥꯡ ꯆꯥꯗꯣꯏꯅꯣ
ꯍꯌꯦꯡꯁꯨ ꯑꯃꯨꯛ ꯂꯧ ꯆꯠꯇꯣꯏꯔꯣ
ꯍꯌꯦꯡꯁꯦ ꯎꯝ ꯆꯠꯀꯅꯤ
ꯀꯔꯝꯕ ꯂꯧꯅꯣ
ꯑꯩꯈꯣꯏꯒꯤ ꯒ꯭ꯔꯦꯁꯤ ꯈ꯭ꯋꯣꯏꯒꯤ ꯃꯅꯥꯛꯇ
ꯑꯣ ꯈꯪꯉꯦ ꯈꯪꯉꯦ
ꯑꯗꯨꯗ ꯆꯠꯂꯅꯤ ꯇ꯭ꯋꯤꯁꯗꯦ ꯋꯦꯠꯅꯁꯗꯦ ꯋꯦꯠꯅꯁꯗꯦ ꯗꯗꯤ ꯐꯧ ꯊꯥꯕ ꯆꯠꯂꯅꯤ
ꯎꯝ
ꯅꯣꯏ ꯃꯥꯒꯣꯏꯁꯨ ꯌꯥꯎꯒꯅꯤ
ꯎꯝ
ꯑꯗꯨꯗꯗꯤ ꯂꯣꯏꯔꯅꯤ ꯑꯁ ꯂꯣꯏꯔꯗꯤ ꯌꯥꯝ ꯐꯔꯦꯗ
ꯎꯝ ꯐꯧ ꯂꯧꯔꯛꯄ ꯇꯥꯏꯃꯤꯡꯗꯣ ꯑꯣꯛꯇꯨꯕꯔ ꯅꯕꯦꯝꯕꯔ ꯑꯗꯨꯋꯥꯏꯗꯣ ꯑꯗꯨꯒꯤ ꯃꯇꯝꯗꯣ ꯍꯔꯥꯎꯕꯗꯣ
ꯑꯗꯨꯒꯤ ꯃꯇꯝꯗꯨꯗꯤ ꯂꯥꯛꯑꯣꯏꯍꯦ ꯅꯪꯁꯨ
ꯑꯗꯨꯒꯤ ꯃꯇꯝꯗꯗꯤ ꯈꯪꯗ꯭ꯔꯦ ꯌꯥꯔꯗꯤ ꯂꯥꯛꯀꯦ ꯌꯥꯗꯔꯗꯤ ꯈꯪꯗꯔꯦ
ꯑꯩ ꯑꯃꯨꯛ ꯌꯨꯝꯗ ꯂꯩꯌꯦ ꯅꯪ ꯑꯃꯨꯛ ꯂꯩꯇ꯭ꯔꯦ ꯑꯩ ꯂꯩꯕ ꯀꯥꯟꯗꯗꯤ ꯅꯪ ꯂꯩꯇ꯭ꯔꯦ ꯅꯪ ꯂꯩꯕ ꯀꯥꯟꯗꯗꯤ ꯑꯩ ꯑꯃꯨꯛ ꯆꯠꯄ
ꯍꯝ
ꯨꯅꯨꯡꯉꯥꯏ ꯇꯦ ꯍꯦ
ꯅꯪꯒꯤ ꯄ꯭ꯂꯥꯟꯁꯦ ꯀꯔꯝꯕꯅꯣ
ꯈꯪꯗꯦꯗ ꯑꯩꯁꯦ ꯀꯔꯝꯍꯥꯏꯅ ꯇꯧꯁꯤꯔꯥ ꯑ ꯗꯤꯁ ꯏꯌꯥꯔꯗꯤ ꯌꯨꯝꯗ ꯂꯩꯔꯒ ꯅꯦꯛꯁ ꯏꯌꯥꯔꯗꯤ ꯀꯥꯏꯗꯅꯣ ꯀꯥꯏꯗꯅꯣ ꯑꯃ ꯆꯠꯈꯔꯒꯦ
ꯀꯥꯏꯗ ꯁꯨꯅꯤꯡꯕ ꯁꯨꯗꯣꯏꯔꯣ ꯅꯠꯇ꯭ꯔꯒ ꯌꯨꯝ ꯄꯥꯜꯂꯥ ꯗꯣꯏꯔꯣ
ꯑꯩ ꯌꯨꯝ ꯄꯥꯝꯕꯗꯤ ꯋꯥꯠꯂꯤꯍꯦ
ꯁꯤꯗ ꯂꯥꯛꯑꯣꯗꯨꯗꯤ
ꯄꯥꯈꯪ ꯑꯃꯐꯥꯎ ꯂꯩꯥꯏꯇꯔꯤ ꯀꯩꯅꯣ
ꯅꯍꯥꯟꯒꯤꯗꯣ ꯇꯣꯛꯈ꯭ꯔꯕꯣ
ꯈꯪꯗꯦꯗꯥ ꯑꯗꯨ ꯄꯥꯎ ꯄꯥꯎꯕꯨꯗꯤ ꯑꯗꯨꯝ ꯐꯥꯎꯅꯕ ꯑꯗꯣ ꯑꯁ ꯅꯍꯥꯟ ꯅꯍꯥꯟꯗꯤ ꯃꯥ ꯀꯣꯜ ꯇꯧꯔꯛꯑꯦꯕ ꯃꯣꯔꯅꯤꯡꯗ ꯍꯣꯇ ꯉꯑꯕ
ꯎꯝ
ꯑꯗꯨꯗꯒꯤꯗꯤ ꯑꯃꯨꯛ ꯀꯣ ꯇꯧꯗ꯭ꯔꯦ ꯃꯥꯁꯨ ꯇꯧꯔꯛꯇꯦ
ꯌꯥꯗ꯭ꯔꯗꯤ ꯇꯧꯔꯣꯅꯗ
ꯑꯩꯁꯨ ꯇꯧꯕ ꯑꯩꯁꯨ ꯇꯧꯈꯤꯗꯦ ꯈꯪꯗ꯭ꯔꯦ ꯈꯣꯏ ꯑ ꯄ ꯋꯥꯟꯒꯤꯗꯣ
ꯎꯝ
ꯀꯥ ꯋꯥꯟꯒꯗꯔ
ꯎꯝ
ꯑꯗꯨꯗꯅ ꯁꯥꯎꯕꯅ
ꯑꯁ ꯈꯪꯗꯦꯗ ꯑꯗꯨꯁꯨ ꯁꯤꯇꯂ ꯑꯣꯗꯅꯗꯗꯤ
ꯊꯪꯗꯅꯦ
ꯆꯍꯤ ꯑꯃꯒꯨꯝꯕ ꯂꯩꯔꯂꯣ ꯑꯗꯨꯒ
ꯂꯥꯚ ꯀꯦ ꯍ
ꯏꯅ ꯄꯥꯁꯨꯂꯑꯅꯤꯌꯦ
ꯎꯝ ꯍꯣꯏ ꯄꯨꯟꯅ ꯂꯩꯃꯤꯟꯅꯕꯗꯨꯅ ꯌꯥꯝ ꯐꯔꯦ
ꯎꯝ